ꯇꯥꯏꯒ
ꯊꯣ ꯁꯤꯁꯇꯔ ꯊꯣꯃꯁ
ꯅꯪꯒꯅꯦꯋꯥ ꯅꯪꯒꯤ ꯅꯋꯥꯁꯦ ꯈꯔ ꯀꯩꯅꯣ ꯕꯦꯔꯥ ꯀꯥꯕ ꯃꯥꯜꯂꯦ
ꯑꯦ ꯃꯣꯏ ꯀꯥꯡꯕꯨꯅ ꯁꯦꯝꯕ ꯀꯥꯡꯕꯨꯅ ꯍꯩꯇ꯭ꯔꯕꯅꯤꯅ
ꯅꯗꯦ ꯅꯪꯒꯤꯅꯅꯦ ꯈꯨꯟꯗ ꯂꯥꯛꯏꯕ ꯃꯤꯁꯤꯡꯗꯤꯦꯅꯦ ꯋꯥ ꯅꯨꯡꯉꯥꯏꯇꯦꯅ
ꯆꯥꯃ ꯀ ꯍꯧꯔꯛꯑꯦ ꯁꯤ ꯊꯣꯃꯥꯁꯒꯤ ꯀꯣ ꯁꯃꯥꯖꯀꯤ ꯃꯅꯥꯎꯅꯨꯄꯤ ꯍꯥꯏꯒꯗ꯭ꯔꯥ
ꯑꯗꯨꯗꯅꯦ ꯍꯣꯏ
ꯎꯝ ꯊꯥꯖꯠꯇꯕꯒ ꯊꯥꯖꯠꯇꯕꯒꯥꯛꯇ
ꯅꯪꯁꯨ ꯌꯥꯝ ꯍꯩꯌꯦ ꯃꯤ ꯆꯤꯡꯅ ꯑꯗꯨꯃꯥꯏꯅ ꯍꯥꯏꯔꯛꯄꯗꯣ ꯑꯁ ꯅꯪꯁꯨ ꯍꯥꯏꯔꯒ ꯂꯩꯏꯅꯦ ꯅꯪꯁꯦ ꯑꯁ ꯍꯥꯏꯌꯦ ꯍꯥꯏꯌꯦ
ꯀꯔꯤ ꯏꯂ ꯁꯗꯦ ꯍꯥꯏꯣ ꯈꯔ ꯀꯣꯂꯤꯡ ꯂꯩꯕ ꯃꯥꯜꯂꯦ
ꯗ ꯃꯥꯅꯦꯀꯤꯕꯨꯀꯤ ꯍ
ꯀꯨꯏꯅ ꯋꯥꯔꯤ ꯁꯥꯔꯗꯤ ꯑꯩꯒꯤ ꯑꯩꯒꯤ ꯃꯔꯝꯗ ꯂꯣꯏꯅ ꯈꯪꯗꯣꯛꯀꯅꯤ ꯅꯪꯗꯤ ꯑꯗꯨꯃꯥꯏꯅ ꯇꯧꯔꯒꯗꯤ ꯑꯗꯨꯃꯥꯏꯅ ꯇꯧꯔꯛꯀꯅꯤ ꯍꯥꯏꯅ
ꯊ ꯆꯦꯛꯁꯤꯜꯂꯣꯍꯩ
ꯑꯁ ꯑꯩꯁꯦ ꯄꯥꯛ ꯋꯥꯒ ꯉꯥꯡꯕ ꯌꯥꯔꯣꯏꯦ ꯍꯥꯏ ꯁꯤꯗꯤ
ꯑꯦ ꯑꯗꯣ ꯑꯟꯗꯔꯁꯇꯦꯟꯗꯤꯡꯗ ꯇꯧꯔ ꯂꯣꯏꯔꯦꯅꯦꯍꯦ
ꯎꯝ
ꯍ ꯍ
ꯑꯦ ꯅꯣꯏꯅꯦ ꯍꯥꯏꯗꯧꯒ ꯅꯣꯏꯑꯦ ꯆꯨꯝꯔꯥꯝꯃꯗꯤ ꯑꯩ ꯏꯀꯥꯏꯕꯅ ꯁꯤꯗꯣꯏꯅꯦ
ꯁꯤꯔꯗꯤ ꯑꯩ ꯀꯞꯄ ꯂꯥꯛꯀꯅꯤ ꯁꯤꯔꯕꯨ ꯌꯥꯗꯦ
ꯍꯧꯖꯤꯛꯁꯦ ꯀꯅꯦ ꯍꯥꯎ ꯑ ꯁꯩ ꯀꯗꯤꯗ ꯐꯅꯅ ꯑ ꯌꯦ ꯊꯣꯡꯉꯂꯔꯦ ꯍꯥꯎꯅ ꯃꯥꯜꯂꯤꯗ ꯅꯪꯒꯤ ꯅꯪꯒꯤ ꯎꯠꯇꯤꯗ ꯊꯣꯡꯕ ꯍꯧꯔꯕꯣ
ꯃ ꯃꯗ ꯁꯦꯡꯈ꯭ꯔꯦ
ꯑ ꯐꯩꯀꯣ
ꯀꯗꯥꯗꯒꯤ ꯑꯩꯈꯣꯏꯅ ꯑꯗꯨꯝ ꯇꯣꯏꯅ ꯊꯣꯡꯕꯗꯤ ꯃꯤꯅꯤ ꯀꯔꯤ ꯈꯟꯒꯅꯤ ꯑꯦ ꯅꯨꯄꯤ ꯊꯣꯛꯑꯦ ꯍꯥꯏꯔꯒꯅꯤꯅꯦ ꯄꯥꯊꯣꯛꯑꯦ ꯍꯥꯏꯔꯣꯏꯗꯣꯏꯅꯦ
ꯑꯁ ꯅꯠꯇꯦ ꯑꯩ ꯑꯩꯈꯣꯏꯗꯤ ꯅꯨꯄꯥ ꯊꯣꯛꯑꯦ ꯍꯥꯏꯗꯣꯏꯅꯦ
ꯑ ꯅꯣꯏ ꯈꯪꯉꯦ ꯈꯪꯉꯦ ꯅꯣꯏ ꯅꯨꯄꯤꯁꯤꯡꯒꯤꯗꯤ ꯈꯪꯉꯦ ꯑꯩ ꯒꯦꯟ ꯇꯥꯑꯦ
ꯅꯨꯄꯥ ꯊꯣꯛ ꯑ ꯑꯁ ꯃꯥꯒꯤ ꯑ ꯅꯨꯄꯤꯕꯨ ꯌꯥꯝ ꯅꯨꯡꯁꯤꯕ ꯃꯥꯜꯂꯦ ꯍꯥꯏꯅꯦ ꯀꯣꯏꯗꯤ ꯍꯥꯏꯗꯣꯏꯅꯦꯍꯦ
ꯑ
ꯌꯥꯝꯝꯕ ꯍꯥ ꯇꯥꯏ ꯀꯥꯏꯅ ꯅ ꯇ
ꯎꯝ
ꯑꯗꯨ ꯅꯠꯇꯦ ꯑꯗꯨꯝ ꯀꯩꯅꯣ ꯐꯩꯅ ꯅꯨꯄꯥꯁꯤꯡꯅ ꯆꯥꯛ ꯌꯦꯟꯁꯥꯡ ꯊꯣꯡꯕꯁꯨ
ꯃꯤꯗꯤꯤꯡ
ꯅꯣꯏꯅ ꯋꯥꯈꯜ ꯇꯥꯅ ꯈꯟꯕꯒꯤꯅꯦ ꯅꯨꯄꯥꯁꯤꯡꯅ ꯅꯨꯄꯤꯒꯤ ꯊꯕꯛ ꯇꯧꯔꯗꯤ ꯑꯁ ꯃꯥꯒꯤ ꯅꯨꯄꯤꯤꯕꯨ ꯀꯤꯕꯒꯤꯦꯔꯥ ꯅꯠꯇ꯭ꯔꯒ ꯀꯩ ꯍꯥꯏꯁꯦꯔꯥꯣ ꯃꯥꯜꯂꯦ ꯀꯥ ꯍꯥꯏꯕꯣ
ꯍꯣꯏ ꯍꯥ ꯍ
ꯅꯅꯦꯅꯨꯡꯉꯁꯤꯀꯣ ꯃꯦꯔ ꯃꯦꯔ ꯈꯔꯛꯇ ꯍꯥꯏꯔꯦ
ꯑ ꯑꯩꯗꯤ ꯂꯣꯠꯄ ꯍꯩꯇꯕ ꯑꯔꯦ ꯑꯔ ꯏꯕꯤꯔꯣ
ꯑꯗꯨꯅ ꯐꯩꯅ ꯂꯣꯠꯄ ꯍꯩꯇꯕꯣ ꯂꯣꯠ ꯃꯥꯜꯂꯗꯤ ꯐꯠꯇꯕꯅꯦ ꯅꯠꯇ꯭ꯔꯣ
ꯈꯥꯡꯗ꯭ꯔꯦꯗ ꯃꯤ ꯀꯅꯥꯅꯥ ꯍꯥꯏ ꯅꯪꯗꯤ ꯂꯠꯒꯟꯗ ꯍꯥꯏ ꯅꯅꯥꯪꯗꯤ ꯁꯤꯅꯦꯗꯥ ꯅ ꯍꯥꯏ ꯑꯗꯨꯣ ꯉꯪꯅꯗ
ꯀꯥꯡꯗꯦꯁꯁꯨꯣ ꯀꯥꯏꯗꯦ ꯅꯣꯏꯒꯤꯃꯛ ꯋꯥ ꯂꯧꯒꯅꯨꯕ
ꯍ ꯍ ꯍ
ꯅꯪ ꯅꯪꯁ ꯇꯥꯎ ꯅꯅꯤꯅꯤ ꯍꯥꯏ
ꯂꯩꯣꯏ
ꯀꯩꯅꯣ ꯚꯗꯤꯑꯣ ꯐꯅꯤ ꯚꯤꯗꯤꯑꯣ ꯑꯗꯨꯝ ꯅꯛꯄꯒꯤ ꯏꯁꯇꯥ ꯃꯥꯜꯂꯦ
ꯍꯥ꯭ꯔ ꯔꯦꯠ ꯆꯍꯜꯂꯣ ꯑꯗꯨ ꯍꯣꯔꯦꯟ ꯚꯤꯗꯤꯑꯣ ꯀꯣꯜ ꯇꯧꯔꯛꯀꯦ ꯑꯩꯅ ꯑꯩ ꯂꯧꯔꯒ
ꯔꯦꯀꯣꯔꯗꯤꯡ ꯇꯧꯔꯒ ꯊꯥꯔꯛꯑꯅꯦ ꯚꯔꯦꯜ ꯆ ꯍꯥꯏꯅꯤꯌꯦꯦ ꯁꯦꯝꯗꯧꯔꯒ ꯑꯃꯨꯛ
ꯍ
ꯈꯨꯣꯟꯗ ꯂꯩꯥꯏꯔꯒ ꯀꯔꯤ ꯀꯔꯤ ꯇꯧꯔꯒ ꯂꯩꯕꯅꯣ ꯂꯧ ꯆꯠꯄ꯭ꯔꯣ
ꯍꯥ
ꯁꯠꯇꯅꯦ
ꯆ ꯂꯩ ꯆꯠꯂꯨꯒꯦ ꯃꯤꯇꯤꯡ ꯃꯆꯥ ꯑꯃ ꯂꯩꯕ
ꯑꯣ ꯑꯗꯨꯣ ꯂꯧꯒꯨꯝꯕꯗꯤ ꯆꯠꯇꯕ꯭ꯔꯣ ꯍꯥꯏꯕ ꯂꯧꯕꯨꯗꯣ
ꯑꯩꯈꯣꯏ ꯁꯣꯝꯗꯗꯤ ꯇꯝꯄꯥꯛ ꯂꯧꯁꯨ ꯂꯩꯇꯦ ꯆꯤꯡꯒꯤ ꯂꯧ ꯀꯅꯥ ꯀꯅꯥꯒꯕꯨꯗꯤ ꯎꯔꯦ ꯑꯗꯣ ꯑꯩꯈꯣꯏꯗꯤ ꯂꯧ ꯎꯕꯁꯨ ꯍꯩꯇꯦ ꯆꯥꯕꯣꯠꯇ ꯍꯥꯏꯕ
ꯆꯥꯒꯗ꯭ꯔꯣ ꯑꯗꯨꯅꯦ ꯀꯩ ꯍꯩꯇꯕ꯭ꯔꯅꯦ
ꯆꯥꯅꯤꯡꯁꯨ ꯂꯩꯇꯕ ꯑꯁꯤꯅꯅꯤꯅꯦ ꯋꯥꯔꯤꯁꯦ
ꯅꯪ ꯆꯞꯄ ꯍꯩꯇꯦ ꯍꯥꯏꯁꯦ ꯑꯁ ꯅ ꯏꯍꯦ ꯅꯆꯥ ꯃꯔꯤ ꯄꯣꯛ
ꯃꯤꯁꯥ ꯃꯔꯤ ꯄꯔ ꯂ ꯍꯠ ꯆꯞꯄ ꯍꯥꯏꯩꯗꯤꯦ ꯍꯥꯏꯔꯗꯤ ꯑꯁ ꯎ ꯊꯥꯖꯗ꯭ꯔꯦ
ꯅꯪ ꯑꯣꯏꯕꯤꯒꯤ ꯄꯪꯍꯥꯏ ꯍꯥꯏꯔꯒ ꯑꯃꯨꯛꯀ ꯃꯛ ꯀꯁꯤꯒꯗꯣꯔꯦꯍꯦ
ꯀꯕ
ꯅꯍꯪ ꯑꯣꯏꯕꯤꯒꯦ ꯍꯥꯏꯔꯒ ꯑꯃꯨꯛ ꯑꯃꯨꯛ ꯅꯣꯛꯑꯦ
ꯎ ꯑꯁ ꯍꯧꯖꯤꯛꯇꯤ ꯌꯦꯟꯒꯤ ꯃꯈꯣꯟ ꯇꯥꯏꯌꯦꯦ ꯍꯣꯏ ꯈꯨꯟꯗ ꯂꯩꯔꯝꯕ ꯌꯥꯏ ꯍꯧꯖꯤꯛꯇꯤ ꯊꯥꯖꯔꯦ ꯑꯩ
ꯑꯇꯣ ꯑꯗꯣ ꯑꯉꯥꯡ ꯑꯉꯥꯡ ꯃꯔꯤ ꯁꯨꯔꯦ ꯍꯥꯏꯕꯗꯨꯗꯤ ꯊꯥꯖꯈ꯭ꯔꯦꯀꯣ
ꯑꯗꯨꯗꯤ ꯑꯗꯨꯒꯤ ꯋꯥꯅꯤ ꯈꯪꯗꯩꯅꯦꯕꯨ ꯍꯨꯟꯗ ꯂꯩꯔꯦ ꯍꯥꯏꯕꯗꯤ ꯊꯥꯖꯔꯦ
ꯑꯁ
ꯁꯤꯉ
ꯑꯩꯒꯤ ꯌꯦꯟꯁꯤꯡꯁꯨ ꯀꯣ ꯑꯩꯒꯤ ꯃꯇꯨꯡꯨꯡ ꯑꯗꯨꯝ ꯏꯟꯕ ꯋꯥꯅꯤꯗ ꯃꯣꯏ ꯃꯣꯏ ꯆꯤꯟꯖꯥꯛ ꯍꯦꯛꯇ ꯄꯤꯕꯒꯤꯀꯣ
ꯌꯥꯝ ꯂꯩꯕ ꯆꯥꯠꯅꯤꯀꯣ ꯌꯦꯟꯁꯦ ꯐꯖꯅ ꯇꯥꯏꯌꯦ
ꯌꯗꯗꯤ ꯅꯠꯇꯦꯗ ꯑꯗꯣ ꯅꯤꯄꯨ ꯎꯔꯃ ꯁ꯭ꯔꯗ꯭ꯔꯥ
ꯑꯧ ꯃꯥꯏꯒ ꯅꯤꯍꯨ ꯅꯨꯡꯇꯤꯒꯤ ꯆꯥꯕ ꯌꯥꯔꯦꯍꯦ ꯅꯪꯁꯦ
ꯑꯩ ꯃꯆꯥ ꯃꯆꯥ ꯑꯣꯏꯔꯤꯕ ꯐꯒꯤꯅꯦ
ꯌꯣꯟꯕ꯭ꯔꯥ ꯑꯗꯨꯗꯤ
ꯌꯣꯟꯗꯦ
ꯌꯣꯟꯗ ꯑꯩꯒꯤ ꯑꯃ ꯑꯃ ꯊꯥꯕꯤꯌꯨꯅꯦ
ꯊꯥꯒ
ꯁꯨꯛ ꯑꯣꯏꯅ ꯊꯥꯡꯉꯦ ꯃꯍꯤ ꯃꯍꯤ ꯊꯛꯀꯦ
ꯍꯣꯏ ꯑꯩ ꯄꯨꯔꯛꯀꯦ ꯉꯥꯏꯔꯝꯃꯣ ꯅꯪ ꯀꯩꯝꯇ ꯋꯥꯎꯅꯨꯅꯦ ꯅꯕꯨꯨꯡ ꯑꯩ ꯂꯩꯅꯦ
ꯑ
ꯪ ꯄꯨꯕ ꯌꯥꯔꯦ ꯅꯪꯒꯤ ꯅꯨꯄꯤꯅ ꯅꯪ ꯑꯃꯨꯛ ꯐ ꯄꯨꯒꯗꯤꯀꯣ
ꯍꯧꯖꯤꯛꯗꯤ ꯊꯥꯖꯈ꯭ꯔꯦ ꯃꯥꯜꯂꯦ ꯑꯗꯨꯗꯤ ꯈꯔ ꯈꯔ
ꯍ ꯈꯪꯗ꯭ꯔꯦ ꯇꯪꯈꯥꯏ ꯇꯪꯈꯥꯏ ꯂꯣꯏꯅꯤꯁꯨ ꯈꯥꯖꯗꯦ ꯇ ꯑꯣꯏꯔꯁ
ꯑꯩ ꯇꯍꯥꯏ ꯇꯍꯥꯏ ꯌꯧꯔꯗꯤ ꯌꯥꯝ ꯐꯔꯦ ꯊꯦꯡ꯭ꯌꯨ
ꯑ ꯌꯥꯝꯅ ꯀꯩꯅꯣ ꯆꯥꯌꯦꯦꯡꯒꯨꯝꯕ ꯀꯩ ꯀꯩ ꯂꯩꯕ ꯃꯥꯜꯂꯦ ꯅꯣꯏꯁꯦ
ꯌꯦꯟ ꯍꯣꯏ ꯂꯣꯀꯦꯜꯒꯤ ꯌꯦꯟ ꯀꯣ
ꯁꯥꯁꯨ ꯂꯩꯕ꯭ꯔꯥ ꯍꯥꯏ ꯅꯠꯇꯦ ꯎꯝ ꯀꯩꯅꯣ ꯎꯝ ꯑꯇꯇꯩꯁꯨ ꯂꯩꯕ꯭ꯔꯥ ꯑꯣꯛꯀꯨꯝꯕ
ꯍꯧꯛꯁꯨ ꯂꯩꯗ
ꯑꯗꯨꯅ ꯀꯌꯥ ꯂꯩꯒꯦ
ꯃꯔꯤ ꯈꯇꯅꯦ
ꯅꯤꯐꯨ ꯍꯥꯏꯔꯛꯀꯅꯨꯀꯣ
ꯍ ꯍ ꯍ
ꯑꯣ ꯆ ꯄꯨ ꯂꯩꯒꯦ ꯍꯥꯏꯔꯦꯗꯤ ꯂꯣꯔꯦ
ꯑ ꯃꯤꯅ ꯍꯥꯏꯔꯁꯨ ꯐꯠꯇꯕ ꯁꯥꯕ ꯑꯦ ꯏꯕꯦꯝꯃ
ꯀꯩꯅ
ꯐꯖꯅꯤ ꯍ
ꯍ ꯑ ꯏꯕꯦꯝꯃ ꯀꯧꯗ ꯀꯧꯒꯅꯨꯅꯦ ꯅꯪꯒꯤ ꯅꯨꯄꯤꯕꯨꯗꯤ ꯑꯗꯨꯝ ꯁꯤꯕꯤ ꯍꯥꯏꯅ ꯀꯧꯋꫭꯅꯦ ꯑꯩꯒꯤ ꯊꯋꯥꯏ ꯀꯥꯏꯅ ꯑꯗꯨꯅ ꯄꯥꯛꯏꯅꯦ
ꯅꯣꯡ ꯆꯨꯕ ꯑꯝꯝꯕ꯭ꯔꯦꯂ ꯂꯩꯇ
ꯐꯖꯅ ꯆꯨꯕ꯭ꯔꯥ ꯐꯖꯅ ꯆꯨꯕ꯭ꯔꯥ
ꯑꯦ ꯈꯔ ꯈꯔꯅꯤꯗ ꯈꯥꯖꯤꯠꯇꯨꯅꯤꯗ ꯌꯥꯝ
ꯑꯩꯈꯣꯏꯒꯤꯗꯤ ꯃꯝꯃꯦ ꯃꯝꯂꯒ ꯂꯩꯌꯦ ꯑꯩꯈꯣꯏꯒꯤꯅ
ꯅꯣꯡ ꯆꯨꯗ꯭ꯔꯥ ꯑꯗꯣꯝꯗ ꯂꯤꯆꯤꯟꯗ ꯀꯨꯝꯕ꯭ꯔꯥ
ꯎꯝ ꯂꯩꯩꯖꯤꯟ ꯈꯨꯝꯂꯩ ꯑꯗꯣ ꯅꯣꯡꯗꯤ ꯉꯔꯥꯡ ꯅꯨꯡꯗꯥꯡꯗꯤ ꯆꯨꯕꯦ ꯑꯗꯣ ꯍꯧꯖꯤꯛꯇꯤ ꯆꯨꯗ꯭ꯔꯦ ꯆꯨꯔꯗꯤ ꯇꯂꯦ ꯊꯄꯛ ꯆꯅꯤꯡꯉꯥꯏ ꯇꯥꯟꯕ ꯌꯥꯎꯋꯦ
ꯇꯪꯒꯅꯨ ꯇꯥꯅꯅꯨ ꯇꯥꯔꯨ ꯅꯣꯡ ꯆꯨꯔꯤꯗꯤ ꯁꯥꯃꯕ ꯀꯣ
ꯁꯥꯕꯅꯦ ꯌꯥꯝꯅ ꯃꯣꯏ ꯅꯣꯏ ꯈꯨꯗ ꯇꯦꯝꯄꯔꯦꯆꯔꯁꯦ ꯀꯌꯥꯃꯨꯛ ꯀꯌꯥꯃꯨꯛ ꯌꯧꯒꯦ
ꯇꯦꯝꯄꯔꯦꯆꯔꯁꯤ ꯊꯥꯔꯇꯤꯒꯨꯝꯕ ꯌꯧꯔꯝꯗ꯭ꯔꯥ
ꯏꯁ ꯊꯔꯇꯤ ꯍꯦꯟꯂꯝꯒꯅꯤ
ꯑꯦ ꯑ ꯍꯣꯏ ꯌꯗ ꯊꯥꯔꯇꯤ ꯇꯨ
ꯍꯧꯖꯤꯛꯔꯣ
ꯅꯠꯇꯦ ꯑꯁꯣꯝꯗꯀꯣ
ꯑꯗꯦ ꯑ ꯑꯗꯨ ꯑꯣꯏꯗꯤ ꯑ ꯑꯗꯨ ꯑꯣꯏꯗꯤ ꯀꯩꯅꯣ ꯌꯥꯝ ꯁꯥꯏ ꯍꯥꯏꯅꯤꯉꯥꯏ ꯂꯩꯇꯦꯔ
ꯑꯦꯁ ꯑꯗꯨꯕꯨ ꯁꯣꯝꯗꯗꯤ ꯑꯗꯨꯒꯤ ꯁꯥꯗꯕꯅꯤꯅ ꯅꯨꯡꯁꯥ ꯊꯥ ꯊꯣꯛꯑꯗꯤ ꯑꯗꯨꯝ ꯌꯥꯝ ꯁꯥꯕ ꯋꯥꯅꯤꯗ
ꯊꯔꯇꯤ ꯇꯨꯗꯤ ꯀꯁꯅꯠꯇ ꯑꯩꯈꯣꯏ ꯑꯩꯗꯤ ꯏꯝꯐꯥꯜꯗꯅꯦ ꯈꯪꯗꯦꯀꯣ ꯌꯦꯡꯒꯦ ꯀꯌꯥ ꯂꯩꯕ꯭ꯔꯥ ꯍꯥꯏꯕꯗꯣ ꯌꯥꯝꯉꯗꯤ
ꯑꯩ ꯅꯍꯥꯟ ꯅꯍꯥꯟꯗꯤ ꯊꯥꯔꯇꯤ ꯊ꯭ꯔꯤ ꯌꯧꯕ꯭ꯔꯥ ꯑꯃꯗꯤ ꯍꯥꯏ
ꯇꯋꯦꯟꯇꯤ ꯐꯥꯏꯚ ꯍꯧꯖꯤꯛ ꯇ꯭ꯋꯦꯟꯇꯤ ꯐꯥꯏꯚ ꯂꯩꯌꯦ
ꯍꯧꯖꯤꯛꯀꯤꯗꯤ ꯑꯣꯏꯅꯤ
ꯍꯧꯖꯤꯛ ꯍꯧꯛꯇ ꯇ꯭ꯋꯦꯟꯇꯤ ꯐꯥꯏꯚ ꯁꯥꯗꯦ ꯍꯧꯖꯤꯛꯇ ꯏꯪꯉꯦ ꯅꯨꯡꯉꯥꯏꯔꯦ
ꯎꯝ
ꯅꯣꯏ ꯅ ꯆꯥꯗꯤ ꯍꯧꯒꯠꯇ꯭ꯔꯤꯕ꯭ꯔꯣ ꯅꯆꯥꯁꯤꯡꯗꯤ
ꯑꯩ ꯏꯆꯥꯅꯨꯄꯤꯗꯤ ꯑꯃꯗꯤ ꯍꯧꯒꯠꯈ꯭ꯔꯦ ꯏꯆꯥꯅꯨꯄꯥ ꯑꯅꯤꯁꯤ ꯍꯟꯗꯛ ꯏꯆꯥꯅꯨꯄꯤ ꯑꯍꯟꯁꯤ ꯈꯨꯟꯗ ꯆꯠꯈ꯭ꯔꯕ ꯑꯩꯒꯤ ꯑꯥ ꯈꯨꯡꯒꯥꯡꯗꯀꯣ ꯃꯣꯏꯒꯤ ꯐꯪꯕꯒꯤ
ꯀ꯭ꯂꯥꯁꯇꯤ ꯀꯌꯥ ꯀꯌꯥ ꯁ ꯀꯥꯔꯤ
ꯆꯠꯀ꯭ꯔ
ꯑꯁ ꯆꯠꯠꯇꯦ ꯍꯥꯏꯔꯦ ꯀ꯭ꯂꯥꯁ ꯀꯌꯥ ꯀꯥꯔꯤ ꯍꯥꯏꯔꯥꯒ
ꯃꯣꯏꯔꯥ
ꯎꯝ
ꯃꯣꯏ ꯃꯔꯤꯁ ꯁ꯭ꯀꯨꯜ ꯀꯥꯟꯅꯈ꯭ꯔꯦ ꯃꯤ ꯑꯍꯟꯗꯨꯅ ꯀ꯭ꯂꯥꯁ ꯁꯚꯦꯟ ꯁꯤꯀꯦꯟꯗꯨꯅ
ꯇꯗ꯭ꯔꯦꯍꯦ ꯇꯗ꯭ꯔꯦ ꯑꯩꯗꯔ꯭ꯤ
ꯍꯜꯂꯣ
ꯍꯣꯏ ꯍꯣꯏ ꯍꯣꯏ ꯇꯥꯏ ꯍꯧꯖꯤꯛ
ꯑꯥ ꯐꯖꯈ꯭ꯔꯦꯀꯣ
ꯇꯥꯗꯦꯕ ꯅꯪꯅ ꯀ꯭ꯂꯥꯁ ꯍꯥꯏꯔꯛꯄꯗꯨ ꯇꯥꯗ꯭ꯔꯦ
ꯑꯣ ꯑꯍꯥꯟꯗꯨꯅ ꯀ꯭ꯂꯥꯁ ꯁꯚꯦꯟ
ꯎꯝ
ꯁꯦꯀꯦꯟꯅ ꯀ꯭ꯂꯥꯁ ꯐꯥꯏꯚ ꯊꯥꯔꯠꯅ ꯀ꯭ꯂꯥꯁ ꯊ꯭ꯔꯤ ꯑꯇꯣꯟꯅ ꯀ꯭ꯂꯥꯁ ꯋꯥꯟ